ꯑꯣ ꯇꯥꯏꯌꯦ ꯕ꯭ꯔꯣ
ꯑꯥ ꯀꯩꯗꯧꯋꯤꯅꯣꯠ
ꯑꯣ ꯆꯥꯛ ꯆꯥꯊꯣꯛꯄ ꯉꯥꯏꯔꯤꯔ ꯅꯪꯗꯤ ꯕ꯭ꯔꯣ
ꯑꯁ ꯑꯩꯗꯤ ꯑꯗꯨꯝ ꯆꯥꯛꯆꯥꯔ ꯍꯧꯖꯤꯛ
ꯑꯣ ꯀꯩ ꯏꯟꯁꯥꯡꯅꯣ
ꯍꯣꯏ ꯂꯤꯡꯉꯖꯤ ꯑꯁ ꯀꯣꯕꯤꯒ ꯑꯩꯈꯣꯏꯁꯦ ꯎꯝ ꯑꯩꯈꯣꯏꯁꯦ ꯉꯁꯤ ꯑꯜꯂꯨꯒ ꯀꯣꯕꯤ ꯆꯥꯏꯌꯦ
ꯑꯧ ꯍꯥꯎꯏꯅꯦ ꯑꯗꯨꯨꯗꯤ ꯑꯁ ꯍꯥꯎꯅꯦ
ꯕ꯭ꯔꯣꯗꯤ ꯑ ꯀꯩ ꯇꯝ ꯍꯧꯖꯤꯛ ꯍꯧꯖꯤꯛ ꯀꯩ ꯇꯧꯔꯤꯅꯣ ꯍꯧꯖꯤꯛꯇꯤ
ꯍꯧꯖꯤꯛꯀꯥꯟꯁꯦ ꯑꯗꯨꯝ ꯀ꯭ꯂꯥꯁ ꯆꯠꯂꯤꯗ ꯑꯉꯥꯡ ꯑꯣꯏꯅꯤꯡ
ꯑꯣ ꯀꯣꯂꯦꯖ ꯀꯣꯂꯦꯖꯔꯣ ꯑꯣ ꯍꯥꯏ ꯁ꯭ꯀꯨꯜꯔꯣ
ꯀꯨꯜ ꯑ ꯁꯦꯀꯦꯟꯗꯔꯤꯅꯤ
ꯁꯦꯀꯦꯟꯗꯔꯤꯅꯦꯀꯣ ꯍꯣ
ꯍꯣꯏ ꯍꯣꯏ
ꯑꯣ ꯀ꯭ꯂꯥꯁ ꯀ꯭ꯂꯥꯁ ꯇꯨꯌꯦꯜꯐ ꯀꯥꯔꯕ꯭ꯔꯣ
ꯍꯣꯏ ꯀ꯭ꯂꯥꯁ ꯕꯥꯔꯣ ꯀꯥꯔ ꯂꯩꯕꯤꯅꯤ ꯅꯪꯒꯤ ꯀꯩꯗꯧꯔꯤꯕ ꯀꯩ
ꯀꯩꯕꯥ
ꯀꯩ ꯅꯪꯗꯤ ꯀꯩꯗꯧꯔ ꯂꯩꯕ
ꯑꯩꯁꯨ ꯀꯣ ꯑꯩꯁꯨ ꯀꯣꯂꯦꯖ ꯇꯝꯃꯦꯌꯦ ꯍꯧꯖꯤꯛ ꯍꯧꯖꯤꯛꯗꯤꯝ ꯀꯣꯂꯦꯖ ꯗꯇꯝ ꯍꯣꯁꯇꯦꯜꯗ ꯂꯩꯌꯦ ꯍꯧꯖꯤꯛꯇꯤ
ꯑꯣ ꯐꯩꯅꯩ ꯑꯗꯨꯗꯤ ꯍꯣꯁ
ꯎꯝ
ꯑꯗꯨꯗꯣꯛ ꯑꯣ ꯏꯟꯁꯥꯡ ꯍꯥꯎꯔꯝꯅꯤꯗ
ꯑꯣ ꯇꯥꯏꯌꯦ ꯈꯔ ꯅꯦꯋꯥꯛ ꯆꯞꯄ ꯃꯥꯜꯂꯦꯕ
ꯅꯣꯏ ꯏꯟꯁꯥꯡꯗꯤ ꯍꯥꯎꯔꯝꯅꯤꯗ ꯎꯝ
ꯎꯝ ꯏꯟꯁꯥꯡꯗꯤ ꯍꯥꯎꯋꯦ ꯌꯦꯟꯁꯥꯡ ꯍꯥꯎ ꯍꯣꯏ ꯍꯥꯎꯋꯦ ꯉꯁꯤ ꯁꯧꯒ꯭ꯔꯤꯒ ꯐ꯭ꯔꯥꯏꯗ ꯄꯤꯌꯦ ꯃꯣꯏ ꯁꯧꯒ꯭ꯔꯤꯒꯟꯁꯥꯡꯒ ꯐ꯭ꯔꯥꯏꯗ ꯄꯤꯌꯦ ꯍꯥꯎꯕꯅꯤꯗ ꯍꯣꯁꯇꯦꯜ ꯑꯦꯟꯁꯥꯡꯗꯤ ꯎꯝ ꯅꯪꯁꯨ ꯍꯣꯁꯇꯦꯜꯗ ꯂꯩꯕ꯭ꯔꯣ
ꯑꯩꯁꯦ ꯏꯅꯦꯒꯤ ꯌꯨꯝꯗ ꯂꯩꯕꯅꯦ
ꯑꯣ ꯑꯗꯨꯅ ꯐꯩꯅꯤꯗ ꯂꯝꯁꯥꯡꯒꯤ ꯅꯁꯥꯡꯒꯤꯗꯤ
ꯀ꯭ꯂꯥꯁ ꯀ꯭ꯂꯥꯁ ꯇꯨꯌꯦꯜꯞ ꯍꯣꯏ ꯀꯩ ꯏꯁꯇ꯭ꯔꯤꯝ ꯂꯧꯕꯅꯣ ꯑꯗꯨꯗꯤ
ꯑꯩꯗꯤꯦ ꯑꯁ ꯅꯕꯨꯅꯤ ꯎꯝ
ꯌꯥꯝ ꯐꯩ ꯑꯔꯁ ꯂꯧꯕꯁꯨ ꯍꯣꯏ ꯅꯪꯒꯤ ꯖꯦꯅꯔꯦꯜ ꯂꯥꯏꯟꯗ ꯆꯠꯂꯒ ꯑꯗꯨ ꯀꯝꯇꯦ ꯑꯦꯛꯖꯥꯎꯝꯒꯨꯝꯕ ꯑꯗꯨ ꯊꯥꯕ ꯌꯥꯏꯅꯤ ꯑꯗꯨ
ꯎꯝ ꯍꯣꯏ ꯑꯗꯣꯍꯦ ꯐꯨꯠꯕꯣꯜꯒꯨꯝꯕꯗꯤ ꯌꯦꯡꯕ꯭ꯔꯣ ꯅꯪ
ꯏꯕꯣ ꯍꯣꯏ ꯌꯦꯡꯉꯦ ꯑꯣꯔ ꯀꯞ ꯅꯪ ꯀꯩ ꯀꯟꯇ꯭ꯔꯤꯗ ꯁꯞꯄꯣꯔꯠ ꯇꯧꯕ꯭ꯔꯣ
ꯑꯈꯣꯏꯒꯤꯁꯦ ꯁꯤꯒ꯭ꯔꯦꯗ ꯅꯍꯥꯟꯗꯒꯤ
ꯅꯪꯒꯤ ꯅꯪꯒꯤ ꯁꯄꯣꯔꯠ ꯁꯞꯄꯣꯔꯠ ꯇꯤꯝꯗꯤ ꯁꯤꯈ꯭ꯔꯕꯣ
ꯍꯣꯏ ꯑꯩꯖꯩ ꯕ꯭ꯔꯖꯤꯜꯗꯣ ꯁꯞ ꯄꯣꯜ ꯇꯧꯕꯅꯤ
ꯑꯁ ꯕ꯭ꯔꯖ‌ꯦ ꯍꯧꯖꯤꯛꯀꯥꯟꯖꯦ ꯃꯣꯏ ꯐꯠꯇꯦꯍꯦ ꯐꯩ ꯐꯠꯇꯦꯍꯦ ꯃꯣꯏꯁꯦ ꯗꯥꯎꯁꯨ ꯌꯥꯗꯦ ꯑꯗꯨꯒ ꯃꯣꯏꯁꯨ ꯐꯠꯇꯦꯍ‌ꯦ ꯅꯠꯇ꯭ꯔꯣ ꯕ꯭ꯔꯖꯤꯜꯁꯦ ꯎꯝ ꯐ꯭ꯔꯥꯟꯁꯗꯤ ꯌꯥꯝ ꯂꯤꯡꯉꯤꯍꯦ ꯍꯧꯖꯤꯛꯀꯥꯟꯁꯦ
ꯎꯝ
ꯐ꯭ꯔꯥꯟꯁ ꯌꯥꯝ ꯂꯤꯡꯕꯅꯤꯀꯣ
ꯍ ꯐ꯭ꯔꯥꯟꯁ ꯉꯝꯗꯧ ꯃꯥꯜꯂꯦꯗ ꯃꯣꯏꯁꯦ ꯐꯁꯨ ꯐꯩꯀꯣ ꯃꯣꯏ ꯊꯤꯕꯗꯣ ꯎꯝ
ꯃꯄꯥꯟꯁꯨ ꯌꯥꯏ ꯑꯗꯨꯒ ꯑꯥꯔꯖꯦꯟꯇꯤꯅꯥꯁꯨ ꯈꯔ ꯗꯥꯎꯗꯣꯏꯗꯤꯀꯣ ꯗꯥꯎꯗꯤ ꯌꯥꯝ ꯂꯩꯑ ꯑꯥꯔꯖꯤꯅꯥꯗꯤ
ꯎꯝ ꯍꯦ
ꯑꯗꯨꯒ ꯐ꯭ꯔꯥꯟꯁꯀ ꯏꯁꯄꯦꯟꯒ ꯍꯌꯦꯡ ꯅꯨꯡꯗꯥꯡꯗ ꯇꯧꯅꯤꯕ ꯅꯠꯇ꯭ꯔꯣ ꯐꯣꯔꯇꯤꯟ ꯐꯤꯐꯇꯤꯟꯗꯅꯦ ꯐꯣꯔꯇꯤꯟ ꯎꯝ ꯐꯣꯔꯇꯤꯟꯒꯤ ꯅꯨꯡꯗꯥꯡꯗ ꯍꯣꯏ ꯇꯨꯋꯦꯜꯞ ꯊꯥꯔꯇꯤ ꯑꯗꯨꯒꯤꯗꯤ ꯎꯝ ꯍꯌꯦꯡꯒꯤꯅꯤ ꯑꯗꯨꯏꯗꯤ
ꯑꯥ
ꯐꯖꯔꯅꯤ ꯑꯗꯨ ꯑꯗꯨꯒꯤ ꯃꯦꯁꯇ
ꯎꯝ ꯏꯁ ꯄꯨꯡ ꯕꯥꯔꯣ ꯃꯈꯥꯏꯗꯒꯤꯅꯤꯀꯣ ꯑꯗꯣ
ꯎꯝ ꯍꯖꯔꯅꯤ ꯍꯦꯔ
ꯍꯝ
ꯅꯪꯗꯤ ꯀꯩ ꯀꯟꯇ꯭ꯔꯤꯗ ꯁꯞꯄꯣꯔꯠ ꯇꯧꯕ꯭ꯔ ꯍꯌꯦꯡꯒꯤ ꯍꯌꯦꯡ
ꯍꯌꯦꯡꯒꯤꯁꯦ ꯀꯉ꯭ꯔꯦ ꯍꯌꯦꯡꯁꯤꯦ ꯐ꯭ꯔꯥꯟꯁ ꯐ꯭ꯔꯥꯟꯁꯗ ꯑꯣꯏꯅ ꯇꯧꯔꯒꯦꯅ ꯍꯥꯏꯗꯤ
ꯎ
ꯎꯝ
ꯍꯥꯏ ꯏꯁꯄꯦ ꯏꯁꯄꯦꯟꯗ ꯁꯞꯄꯣꯔꯠ ꯇꯧꯔꯅꯤ ꯑꯩꯗꯤ ꯗꯥꯎ ꯌꯦꯡꯕ ꯇꯥꯔꯦꯕ ꯎ
ꯍꯣꯏ ꯑꯩꯈꯣꯏꯅꯤ ꯑꯩꯈꯣꯏꯅꯤ ꯀꯅꯥꯅ ꯉꯝꯒꯦꯔꯣ ꯌꯦꯡꯁꯤꯅꯦ
ꯃꯥꯅꯦ ꯃꯥꯅꯦ ꯅꯪꯗꯤ ꯀꯥꯏ ꯀꯥꯏꯗ ꯇꯝꯕꯅꯣ ꯑꯗꯨꯗꯤ ꯅꯪꯒꯤ ꯅꯪꯒꯤ ꯁ꯭ꯀꯨꯜꯗꯤ
ꯑꯩꯁꯦ ꯈꯣꯏ ꯂꯝꯒꯤ ꯑ ꯀꯩꯅꯣ
ꯑꯣ ꯃꯣꯏ ꯂꯝꯗꯒꯤ ꯈꯔ ꯂꯥꯞꯄ꯭ꯔꯥ ꯑꯣ ꯑꯣ ꯑꯣ ꯑꯣ ꯑꯣ ꯈꯪꯉꯤ ꯈꯪꯒꯨꯝ ꯇꯧꯋꯦ ꯑꯣ ꯎꯝ
ꯎꯝꯝ
ꯍꯧꯖꯤꯛꯁꯤ ꯁꯨꯝ ꯂꯩꯕ꯭ꯔꯣ ꯅꯪꯒꯤ ꯅꯪ ꯇꯝꯄꯥꯛꯇꯔꯣ ꯑꯗꯨꯒ ꯅꯠꯇ꯭ꯔꯒ ꯅꯪꯒꯤ ꯈꯨꯟ ꯈꯨꯟꯗꯔꯣ
ꯇꯝꯄꯥꯛꯇ ꯂꯩꯕꯅꯦ ꯍꯧꯖꯤꯛꯇꯤ
ꯑꯣ ꯌꯥꯏ ꯌꯥꯏ ꯍꯧꯖꯤꯛꯀꯥꯟꯁꯤꯦ ꯏꯔꯥꯡ ꯌꯥꯝ ꯀꯟꯕꯅꯀꯣ
ꯎꯝ ꯑꯗꯨ
ꯑꯗꯨ ꯂꯝꯕꯤ ꯆꯠꯅꯤꯡꯉꯥꯏꯗꯨ ꯑꯁ ꯐꯅꯤꯅꯦ
ꯎꯝ ꯑꯗꯣ ꯕꯣꯜꯒꯨꯝꯕꯗꯤ ꯁꯥꯟꯅꯕꯔꯣ ꯅꯪ
ꯎꯝ ꯁꯅꯥꯅꯤ ꯁꯅꯥꯔꯕ꯭ꯔꯣ ꯅꯪꯗꯤ
ꯑꯣ ꯑꯩꯗꯤ ꯎꯝ ꯑꯩꯁꯨ ꯁꯅꯥꯔ ꯃꯅꯥꯛ ꯃꯅꯥꯛꯇ ꯀꯣ ꯏꯀꯤ ꯕ꯭ꯇꯤꯁ ꯎꯝ ꯅꯨꯡꯇꯤꯗꯤ ꯁꯨꯅꯥꯕ ꯉꯝꯗ꯭ꯔꯦ ꯀꯥꯏ
ꯍꯣꯏ ꯑꯁ ꯀꯣꯏꯁꯨꯅꯦ ꯅꯨꯡꯇꯤ ꯁꯅꯥꯕꯨꯗꯤ ꯑꯁ ꯑꯩꯈꯣꯏꯗꯤ ꯌꯥꯝ ꯊꯕꯥꯛ ꯌꯥꯝ ꯂꯩꯕꯒꯤꯀꯣ ꯑꯗꯨ ꯀꯣꯂꯦꯖ ꯂꯥꯏꯐꯒꯤ ꯑ ꯑꯗꯨ ꯄꯣꯖꯦꯛꯒꯤ ꯑꯗꯨ ꯃꯇꯥꯡ ꯑꯁ ꯁꯥꯟꯅꯕ ꯃꯇꯝ ꯐꯪꯦꯅꯦ ꯑꯗꯨ ꯍꯥꯏ ꯁ꯭ꯀꯨꯜꯗꯅ ꯍꯥꯏ ꯁ꯭ꯀꯨꯜ ꯍꯥꯏ ꯁ꯭ꯀꯨꯜꯗꯒꯤꯅꯀꯣ ꯌꯥꯝ ꯃꯇꯝ ꯌꯥꯝ ꯐꯪꯉꯦ ꯍꯥꯏꯕ ꯇꯥꯔꯦ ꯀꯣꯂꯦꯖ ꯀꯂꯦ ꯁꯥ ꯍꯥꯏꯁ ꯑꯁ ꯀꯣꯏ ꯗꯤ ꯌꯥꯝ ꯐ꯭ꯔꯤꯗ ꯅꯤꯡꯉꯤꯕ ꯅꯤꯡꯁꯤꯡꯉꯤꯕ ꯑꯩꯈꯣꯏ ꯑꯁ ꯃꯇꯝ ꯂꯥꯛꯑ ꯀꯥꯟꯗꯗꯤ ꯍꯣꯏꯁ ꯄ꯭ꯔꯣꯖꯦꯛ ꯑꯗꯨ ꯑꯗ ꯑꯁ ꯃꯇꯝ ꯂꯩꯇꯦ
ꯍꯣꯏ ꯑꯗꯨ ꯇꯒꯅꯤ
ꯎꯝ
ꯀꯩ ꯀꯩ ꯅꯈꯔꯤ
ꯕ꯭ꯔꯣꯗꯤ ꯑꯗꯨ ꯇꯨꯌꯦꯦꯜꯐ ꯂꯣꯏꯔꯒ ꯀꯩ ꯀꯩ ꯇꯧꯔꯤꯅꯦ ꯑꯗꯨꯗꯤ
ꯑꯩꯁꯦ ꯑꯃꯨꯛ ꯑꯃꯨꯛ ꯀꯥꯅꯤ ꯆꯥꯁ ꯎꯝ ꯑꯃꯨꯛ ꯇꯧꯅꯤ ꯑꯗꯨ
ꯑꯣꯂꯦ ꯎꯝ ꯃꯈꯥ ꯀꯣꯂꯦꯖ ꯇꯝꯅꯤꯀꯣ ꯑꯗꯨꯗꯤ
ꯍꯣꯏ ꯍ ꯎ꯭ꯔ ꯇꯃꯦꯅꯤꯃꯨ ꯍꯠꯇꯔꯤꯗꯤ ꯑ ꯎꯝ
ꯎꯝ
ꯅꯣꯏꯒꯤ ꯅꯣꯏ ꯀ ꯆꯍꯤ ꯁꯥꯒꯨꯝꯕ ꯄꯤꯕ꯭ꯔꯣ ꯅꯣꯏꯕꯣ
ꯑꯣ ꯌꯦꯟꯁꯥꯁꯨ ꯄꯤꯑ ꯍꯣꯏ ꯁꯟꯗꯦ ꯁꯟꯗꯦ ꯈꯛꯇꯅꯦ ꯑꯩꯈꯣꯏꯗꯤ ꯑꯟꯗꯩ ꯈꯛꯇ ꯌꯦꯟꯗ꯭ꯔꯨꯝ ꯉꯥ ꯑꯗꯨꯒ ꯉꯥꯒꯟꯁꯥꯡ ꯉꯥ ꯉꯥꯁꯨ ꯄꯤꯌꯦ ꯃꯔꯛ ꯃꯔꯛ ꯀꯣ ꯊꯥꯔꯁꯗꯦ ꯊꯥꯔꯁꯗꯦ ꯁꯝ ꯁ꯭ꯋꯥꯏꯗ ꯉꯥ ꯄꯤꯌꯦꯕ
ꯑꯣ ꯉꯁ ꯐꯥꯏꯅ ꯆꯦ ꯉꯥꯒꯨꯝꯕꯗꯤ ꯄꯤꯒꯅꯤ
ꯎꯝ ꯉꯥ ꯑꯗꯨꯒꯨꯝꯕꯗꯤ ꯍꯣꯏ
ꯎꯝ
ꯎꯝ ꯃꯣꯏ ꯃꯣꯏꯒꯤꯗꯤ ꯉꯥ ꯌꯥꯝ ꯄꯥꯝꯃꯗꯕ
ꯑꯣ
ꯍꯛꯆꯥꯡ ꯍꯥꯏꯔꯗꯤ ꯌꯦꯟꯁꯥꯗꯅꯤꯅ ꯃꯣꯏ ꯄꯥꯝꯁꯦ ꯉꯥꯅꯦꯕ
ꯑꯣ ꯅꯪꯁꯦ ꯃꯄꯥꯟꯂꯣꯝꯗꯒꯤꯔꯣ ꯅꯠꯇ꯭ꯔꯒ ꯆꯦ ꯍꯣꯏ
ꯍꯣꯏ ꯍꯣꯏ ꯀꯪꯂꯩꯄꯥꯛꯇꯅꯤ
ꯇꯔꯦꯊꯤ ꯌꯥꯝ ꯍꯣꯏ ꯍꯣꯏ ꯈꯪꯉꯦꯪꯉꯦꯉ ꯎꯝ ꯎꯝ
ꯍꯣꯏ ꯀꯥꯉ ꯄꯔꯗꯅꯤ
ꯎꯝ ꯑꯗꯨ ꯂꯩꯕ ꯅꯨꯡꯉꯥꯏꯕ꯭ꯔꯣ ꯑꯗꯣꯝꯗ
ꯎꯝ ꯅꯨꯡꯉꯥꯏ ꯍꯧꯖꯤꯛ ꯍꯧꯖꯤꯛ ꯐꯥꯎꯗꯤ ꯌꯥꯝ ꯅꯨꯡꯉꯥꯏꯔꯅꯦ ꯑꯣꯖꯥꯁꯤꯡꯅ ꯑꯁ ꯌꯥꯝ ꯅꯨꯡꯉꯥꯏ
ꯑꯣꯖꯥ ꯁꯤꯡ ꯑꯩꯈꯣꯏ ꯍꯣꯏ ꯑꯩꯈꯣꯏꯗꯤ ꯅꯨꯡꯉꯥꯏꯁꯨ ꯑꯗꯨꯝ ꯅꯨꯡꯉꯥꯏꯗ ꯑꯣꯖꯥꯁꯤꯡ ꯂꯥꯏꯔꯤꯛ ꯇꯛꯄ ꯍꯥꯏꯕ꯭ꯔꯣ ꯑꯗꯣꯝꯗ
ꯍꯣꯏ ꯌꯥꯎꯅꯤ ꯍꯣꯏ
ꯑꯣ ꯍ ꯍꯧꯖꯤꯛꯀꯥꯟꯁꯦ ꯈꯪꯗꯦ ꯑꯣꯖꯥꯁꯤꯡ ꯑꯗꯨ ꯈꯔ ꯄꯩꯁꯥꯅ ꯂꯧꯕꯒꯗ ꯑꯗꯨꯒꯨꯝꯕꯁꯨ ꯀꯩꯅ ꯑꯗ
ꯎꯝ ꯑꯣ ꯇ ꯍꯅꯦ ꯑꯗꯨꯗꯨ ꯃꯔꯛ ꯃꯔꯛꯇ ꯌꯥꯎꯅꯤ ꯍꯣꯏ ꯑꯗꯨꯒ ꯑꯗꯨꯒꯨꯝꯕꯁꯨ
ꯊ ꯃꯖꯦ ꯔꯣꯏ ꯌꯥꯝꯈꯥꯂꯦꯗꯤ ꯑꯩꯈꯣꯏꯒꯤꯗꯃꯛ ꯃꯥꯡꯗꯕꯅꯤꯅ
ꯎꯝ ꯕ꯭ꯔꯣꯗꯤ ꯆꯍꯤ ꯀꯌꯥ ꯁꯨꯔꯦ ꯑꯗꯨꯗꯤ
ꯑꯩꯣꯏꯗꯤ ꯍꯣꯏ
ꯀꯟ ꯀꯟ ꯁꯥꯏꯗ ꯆ ꯑꯃ꯭ꯔꯣ ꯀꯟꯗꯤ
ꯎꯝ ꯍꯣꯏ ꯁꯨꯔꯦ
ꯑꯣ ꯎꯝ
ꯉꯥꯡ ꯑꯣꯏꯣꯏꯔ ꯆꯈꯣꯏꯗꯤ ꯎꯝ ꯑꯗꯨꯣ ꯎꯝ ꯍꯪꯗꯦ ꯅꯪꯗꯤ ꯎꯝ ꯀꯩ ꯌꯦꯟꯖꯥꯡꯒꯨꯝꯕ ꯀꯩ ꯀꯩ ꯎ ꯁꯥ ꯀꯩ ꯁꯥ ꯆꯥꯅꯤꯡꯕꯣ ꯆꯥꯅꯤꯡꯕꯅꯣ
ꯁꯥꯔꯣ ꯑꯣꯛꯁꯥꯅꯦꯍꯦ ꯑꯣꯁꯥꯅ ꯌꯥꯝ ꯄꯥꯝꯃꯦ ꯀꯩꯅꯣ
ꯁꯥꯔꯒꯣ ꯑꯁ ꯑꯩꯁꯨ ꯍꯥꯡꯕ ꯀꯥꯟꯗ ꯑꯗꯨꯝ ꯃꯤ ꯅꯨꯄꯥꯁꯤꯡꯁꯦ ꯌꯥꯝ ꯍꯥꯏꯩꯌꯦꯕ ꯑꯣꯛꯁꯥꯁꯦ ꯌꯥꯝ ꯆꯥꯅꯤꯡꯕ
ꯃꯁꯥꯅ ꯍꯥꯎꯗ꯭ꯔꯥ
ꯍꯣꯏ ꯆꯅꯦꯦ ꯍ
ꯑꯥ ꯉꯥꯒ ꯉꯥꯒ ꯁꯥꯒ ꯑꯗꯨ ꯈꯦꯠꯅꯗꯦ ꯑꯁ ꯑꯣꯊꯥꯅ ꯍꯦꯜꯂꯤꯍꯦ
ꯎꯝ ꯑꯣꯣꯛꯁꯥ ꯍꯥꯏꯔꯁꯨ ꯑꯗꯨꯝ ꯀꯩꯅꯣ ꯎ ꯂꯣꯀꯦꯜꯒꯤꯗꯣ
ꯑꯣ ꯂꯣꯀꯦꯜꯒꯤꯗꯣ ꯑꯗꯨꯅ ꯍꯣꯏ ꯑꯗꯨꯅ ꯂꯣꯀꯦꯜꯒꯤꯅ ꯍꯥꯎꯅꯤ
ꯑꯣꯛꯁꯥꯒꯤ ꯃꯍꯥꯎꯗꯨꯗꯤ ꯑꯁ
ꯑ ꯃꯥꯏꯒꯅꯦ
ꯎꯝ ꯍꯥꯎꯕꯅ ꯍ ꯅꯕꯅꯤ ꯍꯥꯏꯗꯧꯔꯦ ꯍꯥꯏꯕ ꯇꯥꯔꯦ
ꯎꯝ ꯕ꯭ꯔꯣꯗꯤ ꯅꯨꯄꯤ ꯅꯨꯄꯤꯗꯤ ꯊꯤꯔꯕ ꯀ꯭ꯂꯥꯁ ꯗꯦꯕ ꯀꯥꯒꯅꯪꯒꯁ
ꯀꯥꯏꯗꯅ ꯅꯨꯄꯤꯤꯅꯦ
ꯅꯨꯄꯤ ꯊꯤꯕ ꯃꯇꯝꯗꯤ
ꯀꯣꯏ ꯅꯨꯄꯤꯤꯖꯤ ꯍꯥꯏꯏꯁꯦ
ꯍꯥꯏ ꯁ꯭ꯀꯨꯜ ꯍꯥꯏ ꯁ꯭ꯀꯨꯜ ꯂꯚꯔ ꯑꯗꯨꯒꯨꯝꯕꯁꯨ ꯂꯩ ꯂꯩꯕꯅꯤ ꯀꯩꯅꯣ ꯑꯁ ꯑꯗꯣ ꯑꯗꯨꯒꯤꯅꯦꯕ ꯍꯥꯏ ꯁ꯭ꯀꯨꯜꯒꯤꯗꯣ ꯁꯦꯀꯦꯟꯗꯔꯤꯒꯤꯁꯨ ꯑꯁ ꯅꯨꯡꯉꯥꯏꯕ ꯍꯥꯏꯕꯁꯦ
ꯎꯝ
ꯁ꯭ꯀꯨꯜ ꯀꯥꯅꯤꯡꯕꯁꯦ ꯑꯗꯨꯒꯤꯁꯨꯅꯦ ꯀꯩꯅꯣ
ꯅꯨꯄꯤ ꯍꯥꯏꯗꯤ
ꯑꯩꯈꯣꯏꯅ ꯄꯥꯝꯖꯕ ꯅꯨꯄꯤ ꯑꯃ ꯂꯩꯔꯗꯤꯀꯣ ꯌꯥꯝ ꯀꯥꯅꯤꯡꯕꯅꯤ ꯑꯁ
ꯑꯗꯨꯕꯨ ꯀꯥꯕ ꯀꯥꯟꯗ ꯍꯣꯔꯦꯟ ꯑꯃꯨꯛ ꯂꯥꯛꯇ꯭ꯔꯗꯤꯀꯣ ꯑꯁ
ꯑꯥ
ꯎꯝ ꯑ
ꯂꯩ ꯂꯩ ꯂꯩꯗꯤ ꯂꯩ ꯂꯩꯔꯝꯅꯤꯀ
ꯑꯁ ꯂꯣꯏꯁ ꯐꯖꯕꯗꯤ ꯑꯃꯅꯤꯗꯤ ꯂꯩꯔꯕꯝꯅꯤꯅ ꯑ
ꯑꯥ
ꯁ꯭ꯀꯨꯜ ꯀꯥꯅꯤ ꯕꯤꯠꯇꯣ ꯑꯩ
ꯑꯩ ꯅꯩꯕꯅꯦꯍꯦ
ꯑ ꯄꯨꯟꯁꯤꯁꯦ ꯍꯥꯏꯗꯨꯅꯦ
ꯎꯝ ꯑꯗꯨ ꯃꯇꯝꯅꯦꯕ ꯃꯇꯝ ꯃꯇꯝ ꯃꯇꯝ ꯃꯇꯝꯒꯤꯅꯦꯕ ꯑꯗꯨ ꯑꯗꯨ ꯂꯣꯏꯔꯒ ꯀꯣ ꯑꯗꯨꯒ ꯑꯩꯈꯣꯏꯒꯤ ꯀꯦꯔꯤꯌꯔꯒꯤꯗ ꯑꯗꯨ ꯆꯪꯁꯤꯜꯂꯅꯦꯕ ꯑꯗꯨ ꯎꯝ ꯃꯇꯝ ꯃꯇꯝ ꯂꯥꯛꯅꯤ
ꯍ
ꯕꯣꯔꯤꯠ ꯆꯠ ꯆꯔꯔꯤꯀꯣ
ꯅꯪꯗꯤ ꯀꯃꯥꯏꯅ ꯇꯧꯋꯦ ꯅꯨꯄꯤ ꯂꯩꯕ꯭ꯔꯣ
ꯀꯔꯤꯌꯦꯕ
ꯅꯨꯄꯤ ꯂꯩꯕ꯭ꯔꯣ
ꯑꯩꯈꯣꯏ ꯑꯩꯈꯣꯏ ꯑꯩꯈꯣꯏꯔꯣ ꯑꯗꯨ ꯃꯇꯝꯗꯤ ꯂꯣꯏꯔꯦ ꯑꯩꯈꯣꯏꯁꯦ ꯑꯩꯈꯣꯏꯗꯤ ꯑꯗ
ꯑꯗꯨꯕꯣ ꯅꯠꯇ꯭ꯔꯒ
ꯑ ꯑꯗꯨ ꯃꯇꯝꯗꯤ ꯂꯣꯏꯔꯦꯕ ꯑꯩꯈꯣꯏꯗꯤ ꯑꯗꯨ ꯑꯩꯈꯣꯏꯒꯤ ꯑꯁ ꯊꯕꯥꯛ ꯂꯥꯛꯏꯅꯪꯀꯣ ꯄ꯭ꯔꯣꯖꯩ ꯑꯗꯨꯗ ꯑꯗꯨ ꯁꯦꯝꯕꯒꯤꯦ ꯑꯁ ꯑꯗꯨ ꯍꯧꯖꯤꯛꯀꯥꯟꯗꯤ ꯑꯗꯨ ꯑꯗꯨ ꯑꯗꯨꯒꯤꯗꯤ